ꯑꯣ
ꯎꯝ
ꯑꯣꯀꯦ ꯑꯣꯀꯦ
ꯑꯣꯦ ꯑꯣꯀꯦ
ꯎꯝ ꯆꯠꯂꯂꯣ ꯌꯥꯔꯦ ꯎꯝ ꯍ ꯍꯝ ꯌꯦꯕꯨꯣ
ꯍ ꯌꯦ
ꯑ
ꯀꯔꯤꯕ꯭ꯔꯇꯁꯅꯁꯤꯅ ꯏꯔꯤꯁꯦ
ꯎꯝ
ꯐꯣꯡꯨꯡꯔꯅꯦ
ꯀꯥꯏꯕ
ꯏꯗ
ꯁꯗꯥꯏ ꯀꯍꯜ
ꯇꯔꯣ
ꯑ ꯊ
ꯀꯔꯤꯅ ꯇꯥꯗꯦꯁꯤ ꯈꯪꯗꯦ ꯑꯩꯁꯨ ꯍꯥꯏ ꯆꯅꯣ ꯏꯇꯔ ꯎ ꯀꯥꯏꯅ
ꯎꯝ
ꯎꯝ
ꯑ ꯍ
ꯀꯔꯤ ꯀꯔꯝꯕ ꯅꯤꯌꯣꯝ ꯇꯧꯔꯒ ꯆꯥꯒꯅꯤ ꯑꯗꯨꯅꯤ ꯑꯁꯈꯛꯇꯅꯤ ꯑꯃꯈꯛꯇꯅꯤ ꯗꯦ ꯑꯃꯨꯛ ꯁꯍꯤꯅꯤꯦ ꯑꯃꯛ ꯁꯍꯤꯦꯅꯤ ꯗꯒꯤ
ꯊꯃꯣꯏ ꯃꯃꯝ ꯄꯥꯜꯂꯤꯦ ꯀ ꯄꯥꯜꯂꯤꯁꯦ ꯊꯃꯣꯏꯅꯗ ꯄꯥꯗꯁꯦ ꯊꯃꯣꯏ ꯀꯌꯥ ꯄꯥꯟꯗꯗꯦ ꯎꯅ ꯀꯣꯕꯤꯒꯨꯝꯄꯥꯗ
ꯎ ꯊꯃꯣꯏ ꯑꯃ ꯊꯃꯣꯏ ꯑꯅꯤ
ꯎ ꯀꯌꯥ ꯇꯥꯡꯦ
ꯎꯝ
ꯀꯦꯄꯥꯟꯕꯗꯣ
ꯃꯜꯇꯤꯄꯜ ꯃꯜꯇꯤꯄꯜ ꯊꯃꯣꯏꯕꯦ
ꯃ ꯀ ꯍ ꯆ ꯆꯀꯗꯤ ꯃꯗꯤ ꯄ ꯆꯔꯦ
ꯃꯜꯛꯇꯤ ꯄ꯭ꯔꯥꯏ ꯇꯣ ꯊꯣꯛꯄꯥꯏꯇꯥꯔꯦ
ꯑꯍꯨꯝ ꯁꯤꯅꯣ ꯑꯍꯨꯝ ꯑꯍꯨꯝ ꯁꯤꯅꯣ ꯁꯤꯅꯣ ꯑꯍꯨꯝ ꯑꯃ ꯑꯃ
ꯑ ꯍꯥꯏ ꯍꯥꯏ ꯑꯗꯨ ꯍꯥꯏꯔ ꯅꯤꯄꯥꯗ ꯂꯩꯁꯤ ꯀ ꯐꯨꯅꯅ ꯍꯥꯏꯔꯛꯇꯕꯅ
ꯎꯝ
ꯏꯄꯥ ꯑꯩꯈꯣꯏꯗꯤ ꯨꯅ ꯍꯥꯏꯌꯦꯕꯗꯨꯄꯣꯠ
ꯑꯍꯨꯝ ꯃꯔꯤ ꯇꯔꯥꯅꯤꯊꯣꯏ ꯑꯍꯨꯝ ꯃꯉꯥ ꯇꯔꯥꯃꯉꯥ
ꯄꯥꯕꯒꯁꯦ ꯍꯦꯛꯇꯗꯒ ꯑ ꯇ ꯇꯅꯦ ꯃꯔꯤꯛꯇ ꯍꯥꯏꯖꯕ ꯃꯤ ꯏꯄꯥꯈꯣꯏꯗꯤ ꯎ ꯍꯥꯟꯅ ꯂꯥꯏꯔꯔꯝꯕꯒꯤ ꯂꯩꯇ ꯐꯣꯂꯛꯇꯕꯅꯤ
ꯏ ꯂꯤ ꯆꯣ ꯗꯀꯗꯅꯦ ꯐꯁ ꯃꯥꯣꯜꯁ ꯣꯏꯂ ꯍꯗꯅꯤꯝ ꯐ ꯑꯩꯈꯣꯏ ꯏꯄꯥ ꯏꯄꯨ ꯑꯁꯤ ꯂꯧꯔꯝꯗ꯭ꯔꯦ ꯏꯃꯥ ꯏꯄꯣꯛ ꯂꯧꯔ ꯂꯩꯔꯝꯃꯤ
ꯅꯎꯁꯤ ꯃꯔꯤꯃꯛꯁꯤꯗ ꯃꯥꯏ ꯀꯣꯛ ꯂꯧꯔꯕ
ꯎꯝꯗꯤ ꯌꯥꯗ ꯂꯥꯎꯗꯦ
ꯅꯖꯤꯌꯥꯔꯣ ꯅ ꯗꯤꯌꯥꯔꯣ ꯂꯧꯗ꯭ꯔꯤꯁꯤ
ꯎꯝ ꯖꯤꯌꯥꯁꯤꯅ ꯑꯍꯨꯝ ꯁꯨꯕꯤ ꯗꯤꯌꯥꯁꯤꯅ ꯇꯣꯝꯕꯤ ꯃꯤꯅ ꯀꯧꯕ ꯍꯩꯇꯕꯒꯤꯅꯦ ꯃꯆꯥ ꯑꯆꯧꯕꯒꯤ ꯀꯧꯗꯕꯅꯦ ꯏꯄꯥꯅꯅꯦ ꯈꯕ꯭ꯔꯥ ꯀꯩꯗꯧꯋꯦ ꯇ꯭ꯋꯤꯟꯁꯀꯤ ꯇꯥꯏꯞꯇ ꯑꯗꯨꯝ ꯋꯥꯈꯟꯗꯣ ꯃꯁꯛꯁꯨ ꯃꯥꯜꯂꯌꯦꯡ ꯀꯧ ꯀꯅ
ꯑꯂꯛꯆꯔ ꯃꯤꯌꯦ
ꯑꯥ
ꯑ
ꯑꯒ ꯇꯥꯁꯗ꯭ꯔꯦ ꯍ ꯐꯅ ꯁꯜꯂꯣ
ꯇ ꯇꯥꯗꯕ ꯍꯜꯂ ꯇꯔ ꯍꯜꯂ ꯇꯔꯨ ꯌꯥꯔꯣꯏ
ꯑꯣꯕꯨꯗꯁꯣ ꯁꯂ ꯍꯥꯏꯦ
ꯄꯥꯜꯂꯨꯡ
ꯐꯁꯜꯦꯜ ꯇꯥꯏ
ꯎ ꯇꯥꯏꯄ
ꯎꯝ
ꯅ ꯄꯥꯏ ꯀꯣꯛꯇꯨ ꯃꯁꯨꯗ ꯂꯧꯔꯛꯀꯗ꯭ꯔꯥ
ꯪꯗꯤ ꯌꯥꯥꯎ ꯇꯥꯏꯅꯤ ꯀ
ꯑ
ꯎꯝ
ꯀꯔꯤ ꯋꯥ ꯅꯪ ꯇꯥꯈꯤꯗ꯭ꯔꯦ
ꯅꯪꯗꯤ ꯅꯪ ꯆꯅꯕ
ꯑꯩꯒꯤ
ꯏꯇꯣꯆꯥꯗꯗꯤ ꯑꯗꯨꯝ ꯍꯩ ꯏꯇꯣꯜꯆꯥ ꯍꯩꯒꯣ ꯑꯗꯨꯗꯒꯤꯄꯤꯤꯂꯥꯏ ꯃꯄꯥꯁꯨ ꯍꯩꯌꯦꯕꯅꯦ ꯏꯄꯥꯌꯥꯁꯨ ꯍꯩꯕꯅꯦ ꯑꯗꯨꯗꯤ ꯏꯆꯤꯜ ꯏꯅꯥꯎꯄꯥꯁꯨ ꯍꯩꯕꯅꯦ ꯏꯆꯤ ꯏꯅꯥꯎꯄꯥꯁꯨ ꯃꯤꯁ ꯑꯣꯖꯥꯅꯤ ꯎꯝ
ꯎꯝ
ꯏꯄꯥꯕꯨꯁꯨ ꯍꯩꯉꯦꯕ ꯀꯣꯏꯁꯤꯡ ꯏꯀꯥꯒ ꯍꯪꯉꯛꯄꯁꯦ ꯑꯗꯨꯝ ꯍꯪꯉꯛꯇꯕꯅꯦ ꯐꯤꯖꯤꯛꯁꯀꯤ ꯑꯣꯏ ꯐꯤꯒꯤ ꯑꯗꯨꯝ ꯍꯥꯡꯉꯤꯅꯤ ꯅꯣꯏꯅ ꯑꯦꯝ ꯑꯦ ꯇꯝꯃꯍ ꯑꯩꯅ ꯁꯦꯕ ꯈꯔꯝꯕꯅ ꯇꯝꯃꯤꯕ ꯂꯥꯏꯔꯤꯛ ꯅ ꯀꯥꯟꯗ ꯎꯊ ꯑꯣꯟꯗꯔꯃꯦꯕ ꯏꯇꯣ ꯇꯥꯇꯅꯔꯒ ꯂꯩꯅꯦꯦꯕ ꯍꯥꯡ ꯑꯕꯨ ꯇꯔꯥꯡ ꯆꯨꯔ ꯆꯨꯗ ꯉꯅ ꯇ ꯂꯩꯥꯏꯁꯨ ꯑꯗꯨ ꯑꯥꯡ ꯁꯝ ꯇꯧꯔ ꯂꯩꯕꯅꯦ
ꯑꯩꯨꯝꯕꯕꯤꯟ
ꯎꯝ
ꯑꯩꯒꯨꯝꯕꯅꯦ
ꯅꯅꯦ ꯅꯪꯨ ꯃꯅꯦ ꯑꯗꯨ ꯅꯪ ꯃꯅꯦ ꯍꯥꯏꯦ ꯀꯣ ꯍꯥꯏꯗꯤ ꯅꯪ ꯂꯤꯡꯕꯅꯦ ꯍꯥꯏꯗꯤꯗꯤꯤ ꯑꯃꯔꯣꯗ ꯅꯠꯇꯦ ꯅꯪꯗꯤ ꯅꯁꯥꯅ ꯇꯧꯗꯔꯤꯉꯩꯗ ꯒ꯭ꯔꯨꯠ ꯑꯗꯨꯝ ꯍꯥꯏꯗꯤ ꯃꯁꯥꯅ ꯇꯧꯒ ꯅꯠꯇꯦ ꯑꯗꯨ ꯑꯇꯣꯏꯕꯒꯤꯅꯦ ꯍꯥꯏꯔꯗꯤ ꯊꯋꯥꯏ ꯊꯥꯔꯤ ꯌꯦꯉꯥꯏꯗꯤ ꯏꯄ ꯁꯦ ꯃꯇꯨꯡꯁꯤꯔꯣꯝꯗ ꯃꯌꯥꯝꯒꯤꯗꯤ ꯑꯃ ꯆꯥꯕꯗ ꯑꯇꯣꯡꯕꯗꯒꯤꯅ ꯑꯃ ꯍꯦꯟꯜꯂꯤꯃꯦ ꯀꯩꯒꯨꯝꯕ ꯄꯣꯠ ꯑꯃ ꯑꯍꯦꯟꯕ ꯑꯃ ꯂꯩꯔꯛꯄ ꯀꯥꯟꯗ ꯑꯇꯣꯡꯕꯗꯨꯅꯦ ꯊꯝꯃꯤ ꯑꯇꯥ ꯑꯣꯏꯣ ꯀꯒꯤ ꯎ
ꯍ ꯃꯥꯅ ꯍꯦꯟꯖꯤꯟꯅ ꯃꯌꯥꯡ ꯀꯪꯉꯤꯗꯨ
ꯎ ꯅꯠꯇꯦ ꯍꯦꯛꯇ ꯃꯁꯥ ꯍꯦꯛ ꯁꯩꯗꯧꯕꯅꯤ ꯃꯁꯥ ꯐꯠꯇꯕꯅꯤꯅ ꯅꯪ
ꯃꯇꯨꯡ ꯃꯇꯨꯡꯨꯝꯁꯨ ꯍꯦꯜꯂꯛ ꯑꯃ ꯁꯥꯕꯠꯇꯤ
ꯑꯁ ꯈꯛꯇꯅꯦ ꯀꯩꯗꯧꯅ ꯀꯣꯂꯦꯖ ꯇꯨꯋꯦꯜꯚ ꯑꯗꯨ ꯑꯗꯥꯏꯗ ꯇꯧꯕꯅꯦ ꯑꯗꯨꯅꯅꯌꯥ ꯆꯥꯗꯅꯅ ꯈꯔ ꯃꯆꯥꯗꯨ ꯇꯣꯇꯣꯟ ꯇꯧꯕꯅꯦꯅꯥꯕ ꯈꯔ ꯀꯩꯗꯧꯔꯤ ꯈꯔ ꯃ ꯀꯩꯗꯣ ꯂꯧꯕꯅꯤ ꯑꯣꯏꯔꯗꯤ ꯑꯦ ꯅꯗ ꯑꯣꯏꯔ ꯑꯗ ꯏꯄꯥ ꯀꯨꯏꯗ꯭ꯔꯤꯌꯦ ꯏꯄꯥꯅ ꯄꯩꯁꯥ ꯊꯥꯕꯒ ꯂꯦꯞꯇꯦꯁꯦ ꯏꯄꯥꯅ ꯍꯥꯏꯗꯤ ꯃꯀꯤꯂꯥꯏ ꯎ ꯏꯄꯥꯒ ꯃꯀꯤꯤꯂꯥꯏ ꯃꯄꯥꯡꯒꯁꯨꯦꯅꯦ ꯊꯕꯛ ꯇꯧꯔꯝꯃꯤꯁꯦ ꯐꯥꯊꯣꯛꯄꯗꯤ ꯏꯆꯦ ꯏꯅꯥꯎ ꯏꯆꯦꯟ ꯉꯆꯤꯔꯥꯡ ꯁꯣꯏꯗꯣꯛ ꯑꯗꯨꯝ ꯍꯥꯏꯦ ꯇꯦꯡ ꯇꯦꯛ ꯑꯣꯏꯔꯝꯃꯅꯤꯅ ꯄꯩꯁꯥ ꯐꯪꯉꯝꯃꯅꯤ ꯁꯤ ꯋꯥꯟ ꯅꯨꯄꯥꯗꯤꯁꯦ ꯏꯄꯥ ꯇꯧꯐꯝꯗꯅꯦꯕ ꯑꯗꯨꯒ ꯍꯣꯇꯅꯥꯜ ꯅꯨꯄꯥꯗꯤ ꯍꯣꯇꯤꯥꯟ ꯅꯨꯄꯥꯅ ꯁꯨꯝꯅ ꯆꯠꯈꯤꯗꯅ ꯍꯥꯟꯅꯩꯉꯄ ꯅꯁꯨꯦ ꯚ
ꯎꯝ
ꯀꯩꯗꯧꯕꯅ ꯍꯥꯏꯌꯦꯕ ꯑꯗꯨꯅ ꯏꯄꯥ ꯊꯔ ꯇꯧꯁꯨ ꯂꯩꯇꯕꯅꯤꯅꯦ ꯀꯩꯗꯧꯔꯤꯥꯡ ꯆꯥꯖꯩ ꯍꯥꯏꯕꯅꯤꯅ ꯑꯣꯦ ꯏꯃꯥꯁꯨ ꯁꯨꯝ ꯑꯗꯨꯅ ꯀꯣꯟꯕꯁꯦ ꯄꯨꯊꯣꯛꯈꯤꯗꯅꯅꯦ ꯏꯟꯁꯥꯡ ꯊꯦꯡꯈꯠ ꯏꯟꯁꯥꯡ ꯍꯥꯞꯅꯕ ꯂꯩꯇꯕꯅꯤꯅ ꯏꯄꯥꯗꯅꯦ ꯏꯄꯥꯌꯥꯒ ꯏꯆꯠ ꯃꯄꯥꯒꯗꯤ ꯁꯣꯠꯁꯥꯏ ꯆꯠꯂꯦ ꯑꯗꯨꯅꯅꯦ ꯏꯟꯁꯥꯡꯁꯤꯡ ꯍꯦꯛꯇ ꯂꯩꯒ ꯑꯗꯨꯅ ꯈꯨꯗꯣꯡ ꯆꯥꯗꯅ ꯌꯥꯝ ꯋꯥꯅꯗꯤꯆꯧꯄꯅ ꯍꯤꯔꯝꯃꯦꯦ ꯍꯥꯏꯕꯅꯤ ꯏꯃꯥ ꯇꯧꯁ ꯌꯥꯝ ꯆꯤꯛ ꯐꯠꯇꯕꯅꯦ ꯏꯆꯨ ꯏꯁꯦ ꯑꯗꯨꯅ ꯏꯄꯥ ꯏꯄꯥ ꯌꯥ ꯏꯇꯦ ꯌꯥꯏꯅꯅꯦ ꯏꯊꯧꯗ ꯊꯤꯂꯦ ꯇꯧꯕꯒꯤꯅꯦ ꯀꯥꯛꯂꯝꯝꯗ꯭ꯔꯁꯨ ꯊꯨꯉꯉ ꯏꯕꯦꯁꯦ ꯏꯆꯤꯃ ꯇꯧꯅꯤ ꯑꯗꯨꯣꯖꯤ ꯁꯨꯃꯤꯗꯥ ꯍꯥꯏꯌꯦ ꯃꯥꯅ ꯏꯃꯥꯅ ꯀꯧꯕꯁꯦ ꯊꯣꯛꯈꯤꯕꯅꯠꯇꯗꯩꯩꯅ ꯉꯥꯏꯈꯤꯈꯤꯕꯅꯤ ꯏꯃꯥ ꯑꯆꯧ ꯏꯕꯅ ꯂ ꯑꯗꯨ ꯏꯧꯁꯦ ꯋꯥꯈꯜ ꯂꯩꯥꯏꯅꯥ ꯀꯅꯥꯗꯅ ꯇꯧꯔꯝꯃꯦꯗꯅ ꯑꯗꯨꯃꯥꯏꯅ ꯇꯧꯒꯅꯤ ꯑꯍꯜꯉꯩ ꯑꯇꯣꯡꯕ ꯑꯍꯜꯉꯩꯁꯨ ꯅꯍꯥꯟꯁꯦ ꯃꯌꯥꯏꯁꯨ ꯌꯥꯉꯅꯦ ꯈꯔ ꯅꯨꯡꯁꯤꯌꯨ ꯑꯍ ꯑꯇꯣꯕꯁꯤꯅ ꯑꯃ ꯈꯔ ꯅꯥꯔꯗꯤ
ꯁꯤꯒꯤ ꯃꯦ ꯔ ꯏꯪ ꯐꯤꯤꯁ
ꯍꯔꯛ ꯏꯅꯦ ꯍꯔ ꯉꯍꯥꯁꯨ ꯗꯥꯏꯔꯦꯛ ꯊꯥꯕ ꯅꯠꯇꯦ ꯑꯗꯨ ꯑꯣꯏꯁꯨ ꯑꯃ ꯀꯔꯤ ꯀꯨꯟꯐꯥ ꯑꯃ ꯂꯩꯗꯅꯁꯨ ꯀ ꯉ ꯄꯟ ꯊꯥꯏꯕꯤꯈꯤꯕꯗꯣ ꯑꯩ ꯑꯗꯨꯝ ꯉꯥꯎꯍꯅꯤꯡꯉꯤ
ꯈꯨꯐꯥ ꯑꯃ ꯂꯩꯌꯦ ꯀꯔꯤꯅꯣꯁꯨ ꯈꯪꯗꯦꯅ
ꯑ ꯅꯨꯡꯁꯤ ꯅꯨꯡꯁꯤꯅꯗꯕꯤꯗ ꯐꯥꯕꯁꯨ ꯉꯠꯇꯦꯕ ꯑꯗꯨꯈꯅꯦ ꯅꯣꯏꯁꯦ ꯏꯃꯨꯡꯗ ꯌꯥꯅ ꯂꯩꯔꯒ ꯀꯀ ꯀꯩꯅꯣ ꯂꯩꯔꯒ ꯊꯥꯗꯣꯛꯅꯕꯅꯕꯗꯅ ꯑꯗꯨꯣ ꯍꯜꯂꯁꯦ ꯈꯔꯥ ꯑꯗꯨ ꯍꯣꯡꯕꯗ ꯁꯦ ꯑ ꯍ ꯃ ꯑꯗꯨꯗꯅꯤ
ꯑ
ꯑ ꯑꯩꯈꯣꯏ ꯏꯄꯥ ꯇꯗꯨꯅ ꯂꯩꯔꯝꯕꯅꯦꯕ ꯏꯃꯥꯅꯦ ꯃꯇꯝꯗꯨꯗꯒꯤ ꯃꯌ ꯀ ꯇꯧꯕ ꯇꯥꯔ ꯌꯥꯎꯔꯝꯃꯤ ꯑꯗꯨ ꯍꯣꯏ ꯐꯣ ꯍꯔ ꯍꯥꯏꯕ ꯀ ꯀꯥꯞꯄꯗꯨ
ꯑ
ꯀꯣ ꯇꯧꯔꯝꯃꯤꯗꯦ ꯑꯗꯨꯅ ꯏꯄꯨꯅꯅꯦ ꯄꯨꯈꯁꯤꯁꯤꯅꯅꯦ ꯈꯪꯖꯤꯩ ꯃꯈꯣꯡ ꯃꯈꯨꯠꯇ ꯈꯪꯖꯤꯩ ꯄꯨꯁꯤꯔ ꯎꯁꯨ ꯀꯩꯒꯨꯝꯅ ꯇꯤꯡꯖ ꯐꯝꯃꯤ ꯑꯗꯨꯗ ꯑꯩꯅ ꯏꯄꯥ ꯍꯣꯏꯅ ꯊꯧꯁꯦ ꯑꯗꯨꯃꯥꯏꯅ ꯏꯄꯥ ꯊꯧ ꯑꯗꯨꯃ ꯇꯥꯔꯛꯄ ꯀꯥꯟꯗꯩꯅ ꯏꯄꯥ ꯍꯣꯏꯅ ꯃ ꯃ ꯊꯧꯁꯦ ꯂꯅꯒꯤ ꯄꯤꯔꯤꯁꯦ ꯃꯅꯨꯡꯆꯤꯟ ꯅꯥꯏꯔꯒ ꯏꯄꯨꯅ ꯅꯨꯡꯆꯤꯟ ꯅꯥꯏꯔꯒ ꯁꯦꯟꯅꯍꯝꯗꯕꯅꯤ ꯑꯗ ꯍꯣꯔꯅ ꯁꯦꯟꯅ ꯇꯦꯗꯅ ꯅꯍꯥꯟꯊꯣꯛ ꯀꯩꯒ ꯂꯩꯔꯝꯃꯤꯗꯨ ꯀ ꯀꯩ ꯁꯥꯝꯗꯒ ꯂꯩꯔꯝꯃꯤ ꯑꯗꯨꯗꯨꯒ ꯅꯍꯥꯟꯅ ꯄꯨꯗ ꯀꯩꯗꯅ ꯑꯗꯨꯗꯩ ꯆꯤꯟꯁꯤꯟꯗ꯭ꯔꯤꯉꯩꯗ ꯍꯥꯏꯗꯤ ꯄꯩꯁꯥꯗ ꯀꯗ ꯁ ꯍꯥꯏꯦ ꯄꯤꯌꯥꯦ ꯂꯣꯏꯅ ꯄꯀꯪ ꯄꯖꯈ ꯂꯩꯈ꯭ꯔꯕꯅꯤꯅ ꯅꯨꯡꯉꯥꯏꯅ ꯆꯥꯗꯅ ꯂꯩꯁꯤꯜꯂꯝꯒꯦꯗꯅꯪꯗ ꯁꯤꯅꯗꯤꯅ ꯇꯔꯃꯦ ꯑꯗꯨꯗ ꯃꯥꯔꯅꯃꯤ ꯃꯥꯏ ꯃꯇꯥꯡ ꯊꯣꯏꯗꯣꯛꯅꯤꯡꯉ ꯑꯗꯨꯣꯏ ꯇꯣꯡꯅꯤꯡꯏꯣꯏ ꯑꯩꯈꯣꯏ ꯑꯣꯖꯂꯥꯏꯗ ꯀ ꯑ ꯀ ꯣꯏꯕꯣ ꯇꯧꯍꯟꯂꯣꯏꯅꯦ
ꯑꯩꯈꯣꯈꯣ ꯃꯇꯝꯁꯤ ꯏꯔ ꯂꯩ ꯎꯝ ꯎꯝ